ꯑꯣ ꯇꯥꯕ꯭ꯔꯣ ꯑꯣ ꯀꯩ ꯇꯧꯔꯤꯒꯦ
ꯆꯥꯛ ꯇꯣꯛꯑꯒ ꯂꯩꯌꯦ ꯅꯣꯏꯗꯤ
ꯑꯣ ꯑꯥ ꯑꯩꯈꯣꯏꯁꯨ ꯆꯥꯛ ꯆꯥ ꯇꯣꯛꯑꯒ ꯢꯁ ꯢꯔꯨꯕ ꯂꯣꯢꯔ ꯂꯩꯗ ꯑꯗꯨꯝ
ꯕꯣꯜ ꯌꯦꯡꯉꯤꯔꯣ
ꯎꯝ ꯌꯦꯡꯒꯅꯤ ꯅꯪ ꯅꯣꯏꯗꯤ
ꯑꯩꯈꯣꯏ ꯏꯃꯨꯡꯁꯤꯅ ꯌꯦꯡꯒꯅꯤ ꯑꯩꯗꯤ ꯌꯦꯡꯕ ꯉꯝ ꯑꯁ ꯂꯣꯛ ꯈꯨꯃꯟꯗꯅ ꯈꯅꯥꯎ ꯅꯥꯕꯒ ꯈꯨꯕꯒ ꯒ꯭ꯌꯥꯟ ꯇꯥꯔ꯭ꯗꯦ
ꯑꯣ
ꯀꯩ ꯃꯊꯦꯜ ꯊꯣꯡꯕꯅꯣ ꯀꯔꯤ ꯃꯊꯦꯜ ꯆꯥꯔꯒꯦ
ꯉꯁꯤꯗꯤ ꯁꯟꯁꯥ ꯆꯥꯏꯌꯦꯗ
ꯁꯟꯁꯥ
ꯕꯨꯂꯤꯂꯦꯟ
ꯀꯅꯥ ꯀꯅꯥ ꯂꯩꯕ꯭ꯔꯣ
ꯈ‌ꯣꯏ ꯏꯔꯨꯞꯁꯤꯡꯒ ꯂꯩꯌꯦ ꯍꯣꯁꯇꯦꯜꯗ ꯂꯩꯕꯅꯤꯅ
ꯎꯝꯎꯝ ꯃꯤ ꯌꯥꯝ ꯂꯥꯡꯕꯒꯨꯝ ꯇꯧ
ꯍꯣꯏ ꯅꯦꯠ ꯅꯨꯉꯥꯏꯇꯕꯩ ꯃꯄꯥꯟ ꯊꯣꯛꯄ ꯑꯩꯗꯣ
ꯅꯉꯣꯟꯗꯒꯤꯅꯦꯕ ꯑꯩꯉꯣꯟꯗꯗꯤ ꯑꯗꯨꯝ ꯃꯤ ꯇꯧꯔꯛꯑꯦ ꯍꯥꯏꯕꯀꯣ
ꯑꯣ
ꯉꯁꯥꯏ ꯑꯌꯨꯛ ꯕꯣꯜ ꯌꯦꯡꯕ꯭ꯔꯣ
ꯌꯦꯡꯗꯦ
ꯑꯩꯗꯤ ꯕꯣꯜ ꯁꯨꯛꯌꯦ ꯌꯦꯟꯅ‌ꯦ ꯅꯣꯡꯃꯥ ꯑꯝ ꯅꯨꯃꯤꯠ ꯑꯅꯥꯈꯛꯇ ꯌꯦꯡꯉꯦ ꯀꯅꯥ ꯀꯅꯥꯔ ꯁꯅꯥꯕꯗ‌ꯣ ꯊꯦꯡꯃꯟꯗꯅ ꯉꯥꯏꯕ ꯉꯝꯗꯦꯗ
ꯍꯣꯔꯦꯟꯗꯤ ꯌꯦꯡꯒꯦꯔꯣ
ꯈꯪꯗꯦ ꯌꯦꯡꯁꯤ ꯍꯥꯏꯕ꯭ꯔꯣ
ꯌꯦꯡꯁꯤꯅꯦ ꯑꯈꯣꯏꯖꯨ ꯌꯦꯡꯒ
ꯌꯦꯡꯁꯦ ꯌꯦꯡꯁꯦ
ꯎꯝ ꯌꯦꯡꯁꯦ
ꯅꯪꯗꯤ ꯀꯅꯥ ꯁꯄꯣꯠ ꯇꯧꯕ꯭ꯔꯣ ꯑꯩꯗꯤ ꯏꯪꯂꯦꯟ ꯏꯪꯂꯦꯟꯅꯦ
ꯉꯁꯤꯗꯤ ꯑꯔꯖꯦꯟꯇꯤꯅꯥ ꯇꯧꯒꯦ ꯄꯣꯍꯟꯒꯦ
ꯑꯍ ꯑꯔꯖꯦꯟꯇꯤꯅꯥ ꯑꯩ ꯉꯝꯍꯟꯅꯤꯡꯗꯦ
ꯑꯈꯣꯏꯅ ꯁꯞꯄꯣꯔꯠ ꯇꯧꯕ ꯇꯤꯝꯖ‌ꯦ ꯅꯪ ꯉꯥꯡꯉ